ꯍꯂꯣ
ꯇꯕꯣ
ꯇꯥꯗ꯭ꯔꯣ ꯇꯥꯔꯦ ꯇꯥꯔꯦ
ꯑꯪ ꯇꯥꯔꯦ ꯑꯩꯁꯨ ꯀꯩ ꯍꯥꯏꯕꯅꯣ
ꯀꯩ ꯀꯩꯗꯧꯔꯝꯃꯤꯅꯣ
ꯑꯩꯔꯣ ꯍꯜꯂꯛꯄꯗ ꯉꯥꯏꯔꯤꯌꯦ ꯕꯖꯥꯔꯗꯩ ꯎꯝ ꯅꯣꯏ ꯀꯥꯏ ꯂꯩꯕꯅꯣ
ꯀꯩ ꯌꯨꯝ ꯂꯩꯗ
ꯎꯝ
ꯀꯩꯀꯩ ꯇꯧ ꯌꯥꯒꯦꯗ ꯈꯟꯅꯁꯦꯗ ꯇꯧꯔꯤꯅꯤꯅꯦ
ꯑꯣ ꯅꯪ ꯅꯃꯥꯟꯅꯕꯗꯣ ꯑꯣ
ꯄꯣꯠ ꯌꫭꯟꯊꯣꯛ ꯄꯣꯠ ꯄꯣꯠ ꯄꯣꯠ ꯌꯣꯟꯊꯣꯛ ꯌꯣꯟꯁꯤꯟ ꯌꯥꯕꯒꯤ ꯂꯩꯇ꯭ꯔꯣ
ꯀꯩꯅꯣ ꯌꯣꯟꯊꯣꯛ ꯌꯣꯟꯁꯤꯟ ꯌꯥꯕ ꯍꯥꯏꯗꯤ
ꯍꯥꯏꯗꯤ ꯄꯣꯠ ꯑꯃ ꯍꯦꯛꯇ ꯂꯩꯔꯒ ꯑꯃꯗ ꯌꯣꯜꯂꯀꯥꯟꯗ ꯄꯩꯁꯥ ꯈꯔ ꯇꯣꯡꯕ ꯑꯗꯨꯒꯨꯝꯕ ꯄꯣꯠ ꯑꯗꯨꯃꯥꯏꯅ ꯇꯧ ꯌꯥꯕ ꯂꯩꯕ꯭ꯔꯥ ꯈꯪꯕ꯭ꯔꯥꯕ
ꯑꯗꯨ ꯑꯗꯨꯏꯗꯨ ꯀꯥꯟꯅꯔꯣꯏ ꯍꯥꯏꯗꯤ ꯗꯥꯏꯔꯦꯛ ꯁꯦꯜ ꯇꯧꯁꯦꯕ ꯕꯦꯒ ꯅꯪ ꯅꯍꯥꯟ ꯁꯦꯝꯄꯐꯨ ꯊꯥꯕ ꯑꯃ ꯍꯥꯏꯕꯗꯣ
ꯍꯣꯏ ꯑꯗꯨꯒꯨꯝꯕꯗꯨꯅꯤ ꯑꯗꯨꯒꯤ ꯃꯑꯣꯡꯗꯅꯤ ꯍꯥꯏꯁꯦ ꯑꯗꯨꯒ ꯃꯑꯣꯡꯗ ꯂꯩꯕ꯭ꯔꯣꯕ
ꯂꯩ ꯑꯗꯨ ꯑꯩꯅ ꯍꯥꯏꯁꯤꯅꯦ ꯄꯣꯠ ꯍꯥꯏꯁꯤ ꯅꯪ ꯑꯗꯨ ꯂꯩꯕ꯭ꯔꯥ ꯍꯥꯏꯔꯀꯥꯟꯗ ꯍꯧꯖꯤꯛ ꯍꯧꯖꯤꯛꯀꯤꯗꯤ ꯑꯩꯈꯣꯏꯗꯤ ꯂꯩꯇꯦꯕ ꯀꯩꯒꯤꯅꯣꯗꯤ ꯍꯧꯖꯤꯛꯅꯦ ꯏꯀꫭꯅꫭꯃꯤꯛ ꯗꯥꯎꯟꯂꯣꯏ ꯑꯣꯏꯌꯦꯕ ꯍꯧꯖꯤꯛ ꯏꯀꫭꯅꫭꯃꯤ ꯗꯥꯎꯟ ꯑꯣꯏꯕꯅꯤꯅꯅꯦ
ꯎꯝ
ꯀꯩꯅꯣ ꯅꯣꯏꯒꯤ ꯍꯥꯟꯅ ꯈꯛ ꯃꯤꯁꯤꯀꯣ ꯍꯧꯖꯤꯛꯇꯤ ꯂꯣꯏꯅ ꯃꯤꯁꯤ ꯃꯈꯜ ꯃꯌꯥꯝ ꯊꯣꯛꯂꯛꯄ ꯄꯅꯤꯅꯅꯦ ꯌꯟꯊꯣꯛ ꯌꯣꯟꯁꯤꯟ ꯇꯧꯕ ꯍꯥꯏꯔꯤꯁ ꯁꯦ ꯀꯩꯅꯣ ꯍꯥꯟꯅ ꯃꯤ ꯑꯃ ꯈꯨꯐꯥ ꯂꯩꯅꯒꯗꯝꯅꯦꯕ ꯃꯦꯟ ꯑꯣꯏꯅ ꯑꯩꯒꯤ ꯈꯨꯐꯥ ꯑꯃ ꯊꯝꯒꯗꯝꯅꯦꯕ ꯍꯥꯟꯅ ꯇꯧꯈꯤꯕ ꯊꯕꯛ ꯅꯪꯅ ꯁꯤꯝꯕꯨꯨꯗꯨ ꯇꯧꯈꯤ ꯑꯩꯅ ꯑꯃꯨꯛ ꯍꯥꯏꯗꯧꯅꯗ ꯁꯦꯝꯄꯨꯗ ꯄꯜꯂꯛꯏꯁꯤ ꯀꯩꯒꯤꯅꯣ ꯍꯥꯏꯔꯗꯤ ꯁꯦꯝꯄꯨꯗꯣ ꯅꯪꯅ ꯇꯧꯈ꯭ꯔꯕ ꯊꯕꯛꯅꯤꯅ ꯃꯤꯅ ꯅꯪ ꯊꯥꯖꯈꯔꯦꯕ
ꯎꯝ ꯑꯗꯨ ꯅꯪꯨꯨ ꯁꯦꯝꯄꯨ ꯑꯇꯣꯞꯄꯗ ꯊꯥꯕ ꯑꯃ ꯂꯩꯕ꯭ꯔꯥ ꯈꯪꯗ ꯂꯧꯔꯣ ꯑꯇꯣꯞꯄ ꯃꯤꯉꯣꯟꯗ
ꯑꯗꯨ ꯅꯣꯏ ꯑꯩꯗꯤ ꯈꯪꯗꯦ ꯅꯣꯏ ꯃꯃꯥ ꯈꯪꯗ꯭ꯔꯣ ꯅꯣꯏ ꯃꯥꯃꯅ ꯊꯥꯏ ꯍꯥꯏꯗꯨꯗꯤ
ꯃꯥ ꯃꯥ ꯊꯥꯏꯌꯦ ꯕꯖꯥꯔ ꯅꯠꯇꯕ ꯑꯇꯣꯞꯄ ꯕꯖꯥꯔꯒꯤꯕꯨꯗꯤ ꯂꯩꯔꯦꯗꯅ ꯈꯔ ꯌꯥꯝꯅ ꯁꯟꯗꯣꯛꯉꯥꯏꯒꯤꯅꯤ ꯍꯥꯏꯁꯦ ꯑꯩꯅ
ꯑꯇꯣꯞꯄꯥꯏꯁꯦ
ꯑꯇꯣꯞꯄ ꯂꯩꯔꯒꯗꯤ ꯅꯪ ꯈꯪꯅꯕ ꯗꯨꯀꯥꯟ ꯗꯨꯀꯥꯟꯒꯨꯝꯕ ꯂꯩꯅ
ꯎꯝ
ꯤꯟꯒꯤꯤꯟꯒꯤ ꯗꯨꯀꯥꯟ ꯤꯟꯒꯤ ꯗꯨꯀꯥꯟꯒꯤꯨꯝ ꯃꯆꯦꯔꯤ ꯍꯪꯕꯗ ꯊꯝꯕ ꯃꯣꯏ ꯊꯝꯗꯧ ꯖꯥꯠꯂꯥ
ꯟꯒꯤ ꯍꯥꯏꯗꯤ
ꯗꯤꯟꯒꯤ ꯗꯨꯀꯥꯟ ꯂꯩꯗꯅ ꯑꯃ ꯁꯣꯟ ꯃꯣꯏ ꯁꯅꯥ ꯌꯣꯟꯕꯒꯤ ꯅꯥꯀꯟꯒꯤꯗ ꯂꯩꯕ ꯀꯥꯡꯕꯨꯈꯩꯗꯣ
ꯑꯗꯨꯗꯤ ꯃꯣꯏ ꯃꯁꯥꯅ ꯁꯥꯕꯅꯦ ꯕꯨꯗꯣꯟꯒꯥꯡ ꯕꯨꯗꯣꯟꯒꯨꯝꯕ ꯑꯃ ꯀꯩꯀꯩ ꯍꯥꯏꯈꯔꯦ ꯑꯗꯨ ꯃꯁꯥꯅ ꯁꯥꯏꯌꯦꯕ
ꯃꯁꯥꯟꯅ ꯁꯦ
ꯑꯥ
ꯑꯦ ꯑꯁꯣꯟꯗꯩ ꯀꯩꯅꯣ ꯀꯩ ꯍꯥꯏꯒꯔꯦ ꯑꯃ ꯀꯔꯤ ꯗꯔꯕꯥꯖ ꯎꯄꯨ ꯃꯥꯟꯕ ꯑ ꯇꯧꯕ ꯌꯕꯗꯣ
ꯍꯣꯏ ꯕꯥꯛꯁꯤ ꯃꯥꯟꯕꯗꯨ ꯅꯠꯇ꯭ꯔꯣ
ꯍꯣꯏ ꯈ ꯃꯥ ꯇꯔꯪ ꯇꯔꯪ
ꯍꯣꯏ ꯍꯣꯏ ꯇ꯭ꯔꯥꯡꯒꯌꯥ
ꯑꯃꯃ ꯃꯣꯏ ꯑꯩꯣꯏ ꯃꯣꯏꯔꯥꯡꯊꯦꯝꯒꯤ ꯑꯃ ꯁꯅꯥ ꯌꯣꯟꯕ ꯑꯃ ꯂꯩꯗꯅ
ꯑꯗꯨ ꯃꯤꯒꯤ ꯃꯣꯏ ꯀꯟꯇꯦꯛ ꯂꯩꯅꯕꯅꯦ
ꯑꯗꯨ ꯃꯣꯏ ꯊꯝꯗꯒꯨꯝꯗꯤ ꯎꯏꯗ ꯑꯩꯅ ꯎꯕꯗ ꯍꯪꯕ ꯌꯥꯏꯅꯦ ꯑꯗꯨꯏꯒꯤꯁꯨ
ꯑ ꯌꯥꯏꯑꯌꯦ ꯌꯥꯏꯑꯌꯦ ꯑꯗꯨ
ꯑꯩꯗꯤ ꯃꯈꯟ ꯃꯈꯜ ꯈꯟꯗꯣ
ꯍꯣꯏ ꯍꯣꯏ
ꯌꯥꯝ ꯊꯝꯃꯗꯤ ꯎꯗꯕꯅꯦ ꯍꯥꯏꯕ
ꯍꯣꯏ ꯌꯥꯔꯦ ꯑꯗꯨ ꯑꯗꯨꯏꯗꯣ ꯑꯩ ꯑꯥꯏꯗꯤꯌꯥ ꯂꯩꯔꯦ ꯅꯪ ꯅꯃꯥꯟꯅꯕ ꯅꯕꯥꯅꯤ ꯆꯠꯂꯒ ꯄꯣꯠꯇꯨ ꯂꯧꯔꯨꯔꯕ
ꯑꯥ
ꯑꯗꯨꯒ ꯁꯤꯗ ꯅꯕꯥꯅꯤꯅ ꯊꯥꯗꯔꯕ ꯑꯗꯨ ꯍꯥꯟꯅ ꯅꯣꯏ ꯅꯪꯒ ꯅꯣꯏ ꯃꯃꯥꯒ ꯆꯠꯂꯒ ꯍꯪꯅ ꯇꯥꯔꯦ ꯄꯣꯠꯇꯣ
ꯎꯝ ꯑꯗꯨꯕꯨꯗꯤ ꯀꯩꯅꯣ ꯇꯧꯋꯦ ꯁꯥꯐꯝꯗꯨꯕꯨꯗꯤ ꯑꯩꯈꯣꯏ ꯀꯟꯇꯦꯛ ꯂꯩꯅꯩꯌꯦ ꯁꯤ ꯁꯥꯈ꯭ꯔꯣ ꯑꯩꯅ ꯁꯤꯗ ꯂꯧ ꯂꯥꯛꯀꯦ ꯍꯥꯏꯗꯤ
ꯈꯪꯉꯦꯕ ꯑꯗꯨꯅꯦ ꯑꯩꯅ ꯍꯥꯏꯁꯤꯦ ꯊꯥꯐꯝꯒꯤ ꯍꯥꯏꯕ ꯅꯠꯇꯦꯕ ꯁꯥꯐꯝ ꯂꯩꯔꯒ ꯊꯥꯐꯝ ꯂꯩꯇ꯭ꯔꯗꯤ ꯑꯗꯨꯅꯦ ꯑꯩꯅ ꯊꯥꯐꯝꯗꯨꯣ ꯑꯩꯈꯣꯏꯗꯩꯗꯤ ꯅꯤ ꯃꯃꯥꯟꯅꯕ ꯖꯥ ꯂꯩꯕꯅꯤ ꯅ ꯃꯥꯅ ꯈꯪꯅꯤ ꯍꯥꯏꯕ
ꯍꯣꯏ
ꯑꯗꯨꯒꯅꯦ ꯑꯥ ꯀꯩꯅꯣꯒꯨꯝꯕꯗ ꯌꯣꯟ ꯌꯥꯅꯤ ꯑꯃ ꯀꯩ ꯍꯥꯏꯒꯔꯦ ꯍꯣꯏ ꯍꯣꯏ ꯁꯨꯄꯔ ꯃꯥꯔꯀꯦꯠ ꯔꯣꯝꯗ ꯀꯣꯂꯤꯛ ꯎꯞ ꯄꯨꯒꯨꯝꯕ ꯌꯣꯟꯕꯗ ꯑꯗꯨ ꯑꯗꯨꯝꯕꯗ ꯍꯥꯞꯅꯤꯡꯗꯣꯏꯔꯝꯃꯣꯏꯅ
ꯍꯥꯏꯗꯤꯞ ꯄꯣꯠꯇꯣ ꯆꯥꯎꯊꯣꯛꯉꯥꯏꯒꯤ ꯍꯥꯏꯕ ꯍꯥꯏꯗꯤ ꯑꯃꯨꯔꯛ ꯆꯠꯄꯗ ꯃꯌꯥꯝ ꯂꯧꯊꯔꯛꯑꯒꯗꯤ
ꯃꯊꯪ ꯆꯠꯄ ꯌꯥꯏꯗꯅ ꯍꯥꯏꯁꯦ
ꯑꯃꯨꯔꯛ ꯆꯠꯄꯗ ꯃꯌꯥꯝ ꯂꯧꯊꯔꯛꯑꯒꯗꯤ ꯈꯨ ꯍꯨꯁꯨ ꯈꯨ ꯑꯥ ꯍꯥꯏꯗꯤ ꯃꯌꯥꯝ ꯈꯨꯐꯥ ꯑꯩ ꯊꯥꯐꯝ ꯃꯌꯥꯝ ꯂꯩꯔꯒꯗꯤ ꯑꯗꯨꯅ ꯍꯦꯜꯂꯦꯕ ꯄ꯭ꯔꯣꯐꯤꯠ ꯂꯩꯗꯧꯕ ꯕꯔꯥꯗꯁꯨ ꯍꯥꯏꯗꯤ ꯑꯃꯨꯛ ꯃꯇꯦꯛ ꯃꯇꯦꯛ ꯆꯠꯄ ꯄꯗꯥ ꯏ ꯋꯥꯟ
ꯎꯝ
ꯑꯝꯇ ꯍꯪꯉꯒ ꯍꯌꯦꯡꯒꯨꯝꯕ ꯔꯥꯎꯟ ꯑꯝꯇꯪ ꯆꯠꯂ
ꯔꯥꯎꯟ ꯑꯃ ꯆꯠꯇ ꯌꯥꯔꯣꯏ ꯑꯗꯨ ꯍꯪꯉꯨꯗ ꯌꯥꯔꯣꯏ ꯑ
ꯈꯪꯉꯒ ꯑꯃꯨꯔꯛ ꯆꯠꯄ ꯍꯥꯏꯒꯔꯒ ꯄꯣꯊꯥꯕ ꯃꯤꯗꯤ ꯁꯨꯝꯃꯩ ꯁꯨꯝꯃꯩ ꯁꯨꯝꯃꯩ ꯍꯥꯏꯔꯒ ꯑꯩꯅ ꯂꯩꯔꯒꯗꯤ ꯏꯁꯇꯣꯛ ꯇꯧꯔ ꯊꯝꯃꯒ ꯑꯗꯨꯒ ꯃꯣꯏꯅ ꯍꯥꯏꯔꯛ ꯍꯥꯏꯔꯒ ꯄꯤꯔꯁꯨ ꯌꯥꯗꯤ ꯌꯥꯕꯅꯦꯕ
ꯌꯥꯏ ꯌꯥꯏ ꯂꯩꯕꯨ ꯂꯩꯖꯔꯗꯤ ꯑꯗꯨꯃꯥꯏꯅ
ꯊꯕꯝ ꯂꯩꯔꯒꯗꯤꯀꯣ
ꯇ꯭ꯔꯣ
ꯏꯆꯟ ꯊꯤꯕꯤ ꯃꯃꯥꯟꯅꯕꯤ ꯂꯩꯕꯅꯤ
ꯄꯂꯦꯟ ꯕꯖꯥꯔꯗ ꯐꯝꯕ ꯃꯤ ꯊꯤꯗꯕ
ꯑꯥ ꯑꯥ
ꯎꯝ
ꯗ ꯐꯝꯕ
ꯑꯥ ꯅꯠꯇ꯭ꯔꯒꯅ ꯀ ꯑꯗꯨ ꯑꯥ ꯑꯗꯨ ꯑꯥ ꯅꯠꯇ꯭ꯔꯒꯅ ꯀꯩꯅꯣꯗ ꯋꯥꯒꯥꯏꯒꯨꯝꯕꯗ
ꯎꯝ ꯑꯗꯨ ꯍꯟꯗꯛ ꯑꯁꯨ ꯍꯟꯗꯛꯁꯨ ꯈꯪꯅꯕ ꯂꯩꯔꯒꯗꯤ
ꯎꯝ
ꯑꯗꯨ ꯈꯔ ꯆꯠꯂꯒ ꯔꯤꯁꯔꯁ ꯇꯧꯗ ꯌꯥꯔꯣꯏꯕ ꯑꯗꯨꯏ ꯊꯕꯛꯇꯣ ꯎꯝ ꯍꯥꯏꯗꯤ ꯅꯪꯅ ꯍꯥꯏꯕꯒ ꯌꯨꯝꯗ ꯍꯣꯏ ꯌꯨꯝꯗ ꯌꯨꯝꯗ ꯁꯨꯝ ꯑꯩꯈꯣꯏ ꯃꯁꯦꯟ ꯁꯨꯃꯥꯏꯅ ꯍꯪꯅꯔꯒ ꯂꯩꯕꯗꯨꯅꯗꯤ ꯀꯩꯁꯨ ꯍꯥꯏ ꯊꯕꯛ ꯍꯥꯏꯁꯦ ꯑꯦꯛꯁꯟ ꯌꯦꯡꯕꯤꯌꯣ ꯍꯥꯏꯗꯣ ꯑꯗꯨ ꯑꯦꯛꯁꯟ ꯇꯧꯗ꯭ꯔꯤꯃꯩ ꯑꯗꯨꯒꯤ
ꯑꯛꯁꯟꯗꯨ ꯈꯔ
ꯅꯋꯥꯅꯤ ꯆꯠꯂꯣ ꯆꯠꯂꯒ ꯍꯪꯉꯨ
ꯎꯝ
ꯑꯩꯈꯣꯏꯅ ꯆꯠꯂꯒ ꯍꯪꯉꯨꯕ ꯍꯥꯏꯗꯣ ꯑꯩꯈꯣꯏ ꯑꯉꯥꯡ ꯊꯕꯛ ꯑꯍꯥꯟꯕ ꯇꯧꯕꯁꯦ ꯑꯉꯥꯡ ꯑꯩꯈꯣꯏꯅ ꯇꯧꯕꯒ ꯑꯍꯟ ꯑꯃ ꯌꯥꯎꯔꯒ ꯇꯧꯕꯁꯦ ꯑꯍꯟꯅ ꯊꯥꯖꯩꯌꯦꯕ ꯑꯩꯈꯣꯏ ꯊꯕꯛ ꯇꯧꯔꯛꯄꯅꯤ ꯈꯪꯉꯤ ꯑꯩꯈꯣꯏ ꯕꯖꯥꯔ ꯒꯅ ꯇꯥꯛꯄꯁꯦ ꯑꯦꯁ ꯃꯣꯏꯁꯨ ꯑꯩꯈꯣꯏꯒꯨꯝꯕ ꯃꯈꯟ ꯃꯈꯟ ꯃꯌꯥꯝ ꯊꯦꯡꯅꯔꯛꯇꯣꯏꯅꯤ ꯅꯠꯇ꯭ꯔ ꯀꯁꯇꯃꯔ ꯑꯗꯣ ꯨꯕ ꯗꯤꯛ ꯃꯈꯜ ꯍꯜꯂꯣ
ꯇꯥꯏ
ꯑꯩꯅ ꯉꯥꯡꯕꯗꯣ ꯏꯁꯥꯅ ꯍꯟꯖꯤꯜꯂꯒ ꯌꯥꯝ ꯇꯥꯏꯌꯦ
ꯍꯣꯏ ꯑꯃꯨꯛꯃꯨꯛ ꯇꯥꯏ ꯑꯗꯨꯃꯥꯏꯅ
ꯑꯩꯁꯨ ꯍꯧꯖꯤꯛꯇꯤ ꯇꯥꯗꯕ ꯃꯥꯜꯂꯦ ꯑꯗꯣ ꯆꯤ ꯆꯤꯁꯨ ꯌꯥꯝ ꯁꯧꯔꯤ ꯀꯩꯒꯤꯅꯣ ꯅꯩꯗꯨꯕꯨ
ꯁꯧꯔꯤ ꯀꯩꯒꯨꯝ ꯃꯣꯏ ꯑꯁꯣꯝ ꯅꯥꯀꯟ ꯌꯥꯗ꯭ꯔꯥ ꯖꯥꯠꯂꯥ
ꯅꯪꯒꯤꯅꯤ ꯅꯪꯅ ꯑꯪ ꯌꯥꯔꯦ ꯅꯩ ꯂꯦꯡꯕꯗꯣ ꯈꯣꯠꯄꯗꯨꯗꯅꯦ ꯁꯧꯔꯤꯁꯦ
ꯑꯣ
ꯎꯝ ꯑꯗꯣ ꯑꯍꯟ ꯑꯃ ꯌꯥꯎꯔꯒꯀꯣ ꯐꯖꯅ ꯃꯤꯅ ꯀꯩꯅꯣ ꯇꯧꯔꯒ
ꯎꯝ
ꯊꯥꯖꯕꯗꯣ ꯑꯗꯨꯅꯦꯕ ꯃꯊꯧ ꯇꯥꯔꯤꯁꯦ
ꯁꯅꯥ ꯀꯔꯕꯥꯔꯒꯨꯝꯕ ꯇꯧꯔꯗꯤ ꯑꯁ ꯅꯨꯡꯉꯥꯏꯒꯅꯤ
ꯅꯪꯅꯅꯦ ꯌꯨꯝꯗ ꯁꯤꯗ ꯐꯖꯅ ꯂꯩꯔꯦ ꯍꯥꯏꯔꯒꯅꯦ
ꯎꯝ
ꯇꯧꯔꯗꯤꯅꯦ ꯑꯩꯅ ꯉꯥꯡꯕꯁꯦ ꯈꯔ ꯈꯔ ꯅꯤꯃꯨ ꯅꯤꯃꯨ ꯍꯟꯖꯤꯜꯂ ꯇꯏꯅꯦ
ꯈꯔꯥ ꯇꯞꯅꯥ ꯉꯥꯡꯉꯨ ꯀꯟꯅ ꯉꯥꯟꯕ ꯀꯟꯅ ꯉꯥꯡꯕ
ꯎꯝ
ꯑꯩꯁꯨꯅꯤ ꯑꯩꯉꯣꯟꯗꯁꯨꯅꯤ ꯇꯥꯏꯁꯤ ꯅꯤꯝꯕꯨ ꯅꯤꯝꯕꯨ ꯑꯩ ꯉꯥꯡꯕ ꯋꯥꯁꯦ
ꯑꯩꯁꯨ ꯑꯩ ꯉꯥꯡ ꯇꯥꯏ ꯀꯩ ꯑꯩꯅ ꯅꯪꯅꯁꯦ ꯁꯤꯗ ꯂꯩꯔꯒ ꯂꯣꯡ ꯇꯥꯝꯒꯤ ꯍꯥꯏꯕꯗꯨ
ꯂꯣꯡ ꯇꯥꯝ ꯅꯠꯇꯦ ꯑꯗꯨꯝ ꯇꯞ ꯇꯝ ꯇꯧꯔꯝꯕꯗꯒꯩ ꯑꯗꯨꯃꯥꯏꯅ ꯑꯩꯈꯣꯏ ꯑꯩꯅ ꯀꯩꯅꯣꯗꯨꯁꯨꯅꯤꯅꯦ ꯁꯤꯕ ꯁꯦꯝꯄꯨꯒꯤꯗꯨꯁꯨ ꯑꯩꯅ ꯇꯧꯔꯝꯕꯗꯩꯅꯦ ꯑꯩꯈꯣꯏ ꯏꯃꯥꯅ ꯇꯧꯍꯧꯔꯤꯁꯦ
ꯑꯥ
ꯇꯧ ꯇꯧꯔꯝꯃꯒꯗꯤ ꯂꯩꯅꯔꯒꯗꯤ ꯈꯪꯅꯈ꯭ꯔꯗꯤ ꯑꯍꯥꯟꯕ ꯇꯧꯍꯧꯒꯔ ꯑꯩ ꯍꯥꯏꯅꯔꯒ ꯐꯣꯟ ꯇꯧꯅꯔꯒ ꯑꯗꯨꯝ ꯌꯥꯏ ꯑꯗꯨꯏꯗꯤ
ꯎꯝ ꯍꯣꯏ ꯑꯗꯨꯏꯗꯤ ꯍꯌꯦꯡ ꯕꯖꯥꯔꯗꯣ ꯆꯠꯂꯨꯔꯣ
ꯀꯩꯅꯣꯝ ꯑꯗꯨꯝ ꯑꯗꯨ ꯋꯥ ꯑꯃ ꯂꯩꯈꯔꯦ ꯑꯗꯨꯒ ꯎꯝ ꯁꯅꯥꯒꯤ ꯃꯇꯥꯡꯗꯤ ꯈꯪꯕ꯭ꯔꯥ ꯈꯔ
ꯀꯩꯅꯣ ꯁꯅꯥꯏ ꯇꯗꯦ
ꯇꯥꯡ ꯍꯥꯏꯥꯏꯗꯤ ꯁꯅꯥ ꯁꯤꯅ ꯁꯨꯃꯥꯏꯅ ꯇꯥꯡꯉꯤꯁꯤꯅ ꯁꯤ ꯇꯧꯏ ꯈꯣꯠꯂꯤ ꯍꯥꯏꯕꯒꯤ꯫
ꯑꯁꯦꯡꯕ꯭ꯔꯣ ꯁꯦꯡꯗꯕ꯭ꯔꯣ꯫
ꯑ ꯁꯦꯡꯕꯅꯤ ꯀꯩꯅꯣ
ꯏꯁ ꯁꯅꯥꯗꯨꯗꯕꯨ ꯇꯥꯡꯗ꯭ꯔꯗꯤ꯫
ꯑꯗꯨꯗꯤ ꯑꯩꯅ ꯑꯩ ꯇꯥꯡꯕ ꯍꯥꯏ ꯑꯗꯨ ꯁꯨꯝ ꯑꯗꯨꯒꯤ ꯕꯤꯖꯤꯅꯦꯁ ꯇꯧꯕꯗ ꯀꯃꯥꯏꯅ ꯇꯧꯕꯒꯤ ꯑꯥꯏꯗꯤꯌꯥꯒꯨꯝꯕ ꯂꯩꯕ꯭ꯔꯥ
ꯆꯉꯗꯑꯌꯦ ꯂꯩꯇ ꯁꯉꯥꯏꯗ ꯑꯩꯈꯣꯏ ꯄꯂꯩ ꯇꯔꯨꯏ ꯁꯅꯥꯗꯤ ꯀꯔꯤꯝ ꯂꯩꯇꯦ ꯀꯩꯅꯣ ꯅꯪ ꯀꯩꯗꯧꯒꯦ ꯍꯥꯏꯕꯅꯣ ꯁꯅꯥꯗ
ꯑꯦ ꯑꯗꯨꯝ ꯈꯪꯖꯤꯟꯕ ꯌꯥꯏ ꯅꯣꯂꯦꯖꯀꯤ ꯋꯥꯅꯤ ꯍꯪꯉꯤꯕꯅꯤ
ꯑꯣ
ꯍꯁꯤꯀꯤ ꯎꯝ
ꯁꯅꯥꯒꯤ ꯍꯥꯏꯗꯤ ꯑꯩꯈꯣꯏꯗꯤ ꯃꯤꯅ ꯁꯤꯗ ꯀꯩꯅꯣ ꯇꯧꯔꯛꯄꯗꯨꯗ ꯑꯩꯈꯣꯏꯅ ꯈꯔ ꯈꯔ ꯂꯦꯞꯁꯤꯤꯟꯖꯕ ꯏꯟꯚꯦꯁ ꯇꯧꯕ ꯅꯠꯇꯅ ꯁꯅꯥꯒꯤ ꯕꯤꯖꯤꯅꯦꯁꯀꯤ ꯃꯇꯥꯡ ꯑꯩꯈꯣꯏ ꯍꯥꯏꯗꯤ ꯏꯁꯥꯒꯤ ꯑꯣꯏꯅ ꯑꯣꯟ ꯏꯟꯚꯦꯁ ꯇꯧꯕ ꯑꯇꯣꯞ ꯑꯇꯣꯞꯄꯗꯗꯤ ꯑꯩ ꯈꯪꯗꯦ ꯁꯅꯥꯒꯤ
ꯀꯥꯏꯊꯣꯛꯄ ꯂꯥꯛꯄꯗ ꯂꯩꯍꯧꯕ ꯑꯗꯨꯒꯨꯝꯕꯔꯣꯕ
ꯑꯗꯨ ꯅꯠꯇꯕ ꯑꯩꯈꯣꯏ ꯈꯪꯗꯦ ꯍꯥꯏꯗꯤ
ꯑꯣ ꯑꯗꯨꯒꯨꯝꯕꯗꯤ ꯃꯤꯅ ꯑꯗꯨꯃꯥꯏꯅ ꯂꯥꯛꯄꯗꯤꯅꯦ ꯍꯣꯡꯕ꯭ꯔꯥ ꯀꯃꯥꯏꯅ ꯇꯧꯒꯦ ꯇꯨꯍꯣꯡꯉꯦ ꯍꯥꯏꯗꯤ ꯎ ꯁꯟꯈꯥꯏꯒꯨꯝꯕ
ꯍꯣꯏ ꯍꯣꯏ ꯑꯗꯨꯃꯥꯏꯅ ꯃꯆꯦꯛ ꯃꯆꯦꯛ ꯍꯣꯏ ꯍꯣꯏ ꯃꯥꯅꯦ ꯆꯥꯡꯌꯦꯡ ꯁꯟꯈꯥꯏ ꯁꯨꯝꯕꯁꯤꯗ ꯗ ꯃꯆꯦꯠ ꯃꯆꯦꯠ ꯇꯧꯗꯦꯕ ꯑꯗꯨ ꯑꯗꯨꯒ ꯍꯣꯏ ꯍꯥꯏꯗꯤ ꯍꯣꯡꯕ ꯍꯥꯏꯗꯤ ꯅꯪꯅ ꯁꯅꯥꯗꯨꯣ ꯁꯟ ꯑꯃ ꯑꯅꯤ ꯂꯩꯔꯀꯥꯟꯗꯗꯤ ꯗꯤ ꯀꯩꯁꯨ ꯉꯝꯗꯦ ꯍꯧꯖꯤꯛ ꯁꯟ ꯑꯃꯗ ꯐꯥꯔꯁꯇ ꯀꯩꯅꯣꯅꯦ ꯌꯥꯡꯈꯩꯅꯦ ꯑꯗꯨꯗꯤ ꯍꯣꯏ ꯆ ꯎꯔꯀꯥꯟꯗꯗꯤ ꯑꯣ ꯂꯤꯁꯤꯡ ꯆꯌꯦꯡ ꯍꯥꯏꯔꯣ ꯀꯌꯥꯝ ꯑꯣꯏꯔꯛꯑꯅꯤ ꯆꯌꯦꯡꯗꯨꯗꯤ ꯁꯟꯗꯩ ꯑꯃꯨꯛ ꯁꯟꯈꯥꯏꯁꯦ ꯁꯟꯈꯥꯏꯗꯩ ꯑꯃꯨꯛ ꯆꯌꯦꯡ ꯑꯣꯏꯗꯣꯏꯅꯦ ꯆꯌꯦꯡ ꯀꯨꯟꯃꯔꯤꯅ ꯁꯟ ꯑꯃ ꯁꯥꯗꯣꯛꯑꯦ ꯁꯟꯈꯥꯏ ꯑꯃ ꯁꯟ ꯁꯟ ꯑꯃ ꯑꯣꯏꯗꯣꯏꯅꯦꯕ ꯁꯟꯈꯥꯏ ꯑꯣꯏꯔꯀꯥꯟꯗ ꯆꯌꯦꯡ ꯇꯔꯥꯏꯟꯊꯣꯏ ꯑꯣꯏꯔꯛꯑꫭꯏꯗ꯭ꯔꯥ
ꯑꯗꯨ ꯑꯗꯨ ꯑꯗꯨꯏ ꯑꯩ ꯅꯣꯂꯦꯖ ꯑꯝ ꯂꯩꯇꯦꯕ ꯑꯗꯨ
ꯑꯗꯨꯃꯥꯏꯅ ꯂꯩꯌꯦꯕ
ꯎꯝ ꯑꯣ ꯑꯗꯨ ꯃꯤꯅ ꯃ ꯑ ꯍꯥꯏꯗꯤ ꯑꯈꯣꯏꯅ ꯆꯠꯂꯒ ꯂꯩꯕꯗꯩꯗꯤ ꯃꯤꯅ ꯑꯩ ꯁꯤꯝꯇꯪ ꯀꯥꯏꯒꯦ ꯍꯥꯏꯕ ꯑꯗꯨ ꯑꯗꯨꯅ ꯍꯦꯜꯂꯦꯕ
ꯍꯣꯏ ꯍꯣꯡ ꯑꯪ ꯑꯗꯨꯗꯤ ꯀꯥꯏꯔꯀꯥꯟꯗꯗꯤ ꯍꯣꯡ ꯂꯧ ꯂꯣꯏꯅꯤ
ꯑꯣ ꯃꯣꯏꯅ ꯀꯥꯏꯔꯛ ꯀꯥꯟꯗꯅ ꯍꯣꯡꯅ ꯂꯧꯗꯣꯏꯕ ꯑꯈꯣꯏꯅ ꯌꯣꯟꯕ ꯀꯥꯟꯗ ꯇꯥꯡꯅ ꯌꯣꯟꯗꯩꯕ ꯑꯗꯨꯃꯥꯏꯅ ꯇꯧꯅꯕ꯭ꯔꯣꯕ
ꯌꯣꯟꯕ ꯍꯥꯏꯗꯤ ꯅꯪꯅ ꯌꯣꯟꯊꯣꯛꯀꯦ ꯍꯥꯏꯔ ꯀꯥꯟꯗꯁꯨ ꯅꯪꯅ ꯌꯣꯟꯕ ꯍꯥꯏꯗꯨꯁꯨ ꯑꯦ ꯑꯩ ꯁꯅꯥꯁꯤ ꯌꯣꯟꯖꯔꯒꯦ ꯍꯥꯏꯗꯨ ꯀꯥꯏꯕꯒ ꯆꯞ ꯃꯥꯟꯅꯔꯗ꯭ꯔꯣ
ꯑ ꯗꯨ ꯀꯀꯥꯟꯗ ꯍꯣꯡꯗꯔ
ꯑꯗꯨꯁꯨ ꯍꯣꯡꯗꯔꯛꯇꯦꯕ ꯑꯩꯅ ꯂꯩ ꯗꯥꯏꯔꯦꯛ ꯁꯦꯜ ꯂꯩꯕ ꯑꯣꯏꯔꯀꯥꯟꯗꯅ ꯇꯥꯡꯗꯣꯏꯕ
ꯑꯥ ꯑꯗꯨꯗꯤ ꯍꯌꯦꯡ ꯑꯩꯅ ꯇꯥꯡꯅ ꯌꯣꯡꯅꯤꯡꯉꯗꯤ ꯀꯃꯥꯏꯅ ꯇꯧꯗꯩꯕ
ꯉꯥꯈꯣ ꯑꯩ ꯍꫭ ꯍꯣꯏ ꯀꯩꯅꯣ ꯃꯇꯝ ꯍꯦꯜꯂꯦ ꯑꯩ ꯊꯝꯃꯒꯦ ꯃꯊꯪ ꯑꯩ ꯇꯧꯔꯛ ꯑꯒꯦ ꯑꯥ ꯑꯥ ꯑꯥ